ꯇꯥꯕ꯭ꯔꯣ
ꯍꯜꯂꯣ ꯑꯣ ꯇꯥꯔꯕꯣ ꯑꯣ ꯇꯥꯏꯌꯦ
ꯑꯣ -ꯑꯣ ꯌꯥꯝ ꯅꯨꯡꯉꯥꯏꯔꯤ
ꯍꯣꯏ ꯅꯨꯉꯥꯏꯔꯤ ꯅꯪꯗꯤ
ꯑꯩꯁꯨ ꯑꯗꯨꯝ ꯍꯤꯡ ꯍꯤꯡꯅꯕ ꯇꯧꯔꯤꯕꯅꯤ ꯅꯨꯡꯉꯥꯏꯔꯤ
ꯅꯨꯡꯉꯥꯏꯒꯗꯕꯅꯤ ꯄꯨꯟꯁꯤꯁꯤꯗꯤ
ꯑꯗꯨꯅꯦ ꯂꯝꯕꯤ ꯂꯝꯕꯤ ꯂꯥꯏꯟꯒꯥꯁꯤ ꯄꯪ ꯇꯠ ꯇꯠꯂꯛ ꯇꯨꯒꯣ
ꯑꯣ ꯅꯦꯠꯋꯥꯛꯅꯔꯥ ꯀꯔꯤꯅꯔꯥ ꯈꯪꯗꯥꯔꯦ
ꯍꯣꯏ ꯑꯗꯨꯃꯥꯏꯅ ꯈꯔ ꯇꯧꯕ ꯃꯥꯜꯂꯦ
ꯑꯥ
ꯗꯨꯒꯤ ꯅꯣꯡꯃꯗ ꯒꯥꯔꯤ ꯃꯔꯤ ꯃꯔꯤꯔꯛꯇꯤ ꯊꯧꯕ ꯌꯥꯏ ꯍꯥꯏꯅꯀꯣ
ꯑꯣ
ꯑꯣ ꯑꯣ
ꯃꯤ ꯑꯃꯒꯤ ꯒꯥꯔꯤꯗ ꯃꯤ ꯃꯔꯤ ꯇꯣꯡꯕ ꯌꯥꯏ ꯍꯥꯏꯕ ꯒꯥꯔꯤꯗꯣ ꯂꯥꯏꯟ ꯆꯦꯟꯕꯗꯣ
ꯂꯥꯏꯟ ꯆꯦꯟ ꯑꯣ ꯒ꯭ꯌꯥꯟ ꯇꯥꯔꯦ ꯒ꯭ꯌꯥꯟ ꯇꯥꯔꯦ
ꯎꯝ ꯑꯗꯨꯃꯥꯏꯅ ꯑꯗꯨ ꯇꯧꯕꯒꯤ ꯑꯣꯏꯔꯝꯃꯅꯤ ꯑꯩꯁꯨ ꯒꯥꯔꯤꯖꯦ ꯂꯥꯏꯟ ꯐꯥꯕ ꯋꯥꯕ ꯀꯣ
ꯑꯥ
ꯂꯝꯕꯤꯗꯣ ꯐꯠꯇ꯭ꯔꯥꯗꯤ ꯑꯃꯨꯛ ꯅꯨꯡꯉꯥꯏꯇꯕ
ꯂꯝꯕꯤꯗꯣ ꯐꯖꯅ ꯁꯦꯝꯕꯤꯌꯣ ꯍꯥꯏꯌꯣ ꯅꯣꯏ ꯀꯦꯟꯗ꯭ꯔꯥꯒꯤ ꯑꯦꯃꯦꯂꯦ
ꯂꯝꯕꯤꯗꯤ ꯐꯖꯅ ꯁꯦꯝꯃꯦ ꯂꯝꯕꯤꯗꯤ ꯄꯨꯔꯥ ꯑꯥ ꯃꯥꯔꯁꯇꯥ ꯚꯦꯀꯦꯁꯟ ꯆꯠꯅꯕ ꯐꯥꯎ ꯁꯦꯝꯃꯕꯅꯦ
ꯑꯗꯨ ꯑꯣꯏꯔꯗꯤ ꯒꯥꯔꯤꯗꯣ ꯏꯟꯖꯤꯟꯗꯣ ꯈꯔ ꯗꯥꯎꯟ ꯆꯠꯄ ꯑꯣꯏꯔꯝꯅꯤ
ꯈꯪꯗꯦ ꯑꯗꯨꯃꯥꯏꯟ ꯇꯧꯕꯒꯤꯔꯥ ꯏꯟꯖꯤꯟꯖꯦ ꯅꯣꯡꯁꯨ ꯃꯪꯕꯅꯤꯅ
ꯏꯟꯖꯤꯟꯗꯣ ꯐꯖꯅ ꯁꯦꯝꯗꯣꯛꯑꯣ
ꯎꯝ
ꯈꯔꯥꯗ ꯁꯣꯏꯕ ꯂꯩꯕꯒꯤꯔꯥ ꯆꯦꯛ ꯐꯖꯟꯅ ꯇꯧꯔꯣ
ꯍꯣꯏ ꯑꯗꯨꯒꯤ ꯒꯥꯔꯤꯕꯨꯗꯤ ꯁꯦꯝꯕꯗꯤ ꯁꯦꯝꯔꯦ ꯑꯗꯨ ꯊꯥꯎ ꯍꯥꯟꯅꯕ ꯃꯔꯛ ꯃꯔꯛꯇꯥ ꯂꯩꯇꯕꯀꯣ
ꯍꯝ
ꯑꯗꯨꯒꯤ ꯊꯥꯎ ꯍꯥꯟꯕꯗꯣ ꯐꯔꯛ ꯇꯥꯔꯤꯕ ꯊꯥꯎ ꯍꯥꯞꯇ꯭ꯔꯥꯗꯤ ꯒꯥꯔꯤꯁꯨ ꯆꯦꯟꯗ꯭ꯔꯦ
ꯑꯣ ꯍꯣꯏꯅꯦ ꯊꯥꯎ ꯌꯥꯎꯕꯒꯤ ꯒꯔꯤꯗꯣ ꯆꯦꯟꯕꯅꯤꯅꯦ
ꯑꯗꯨꯅꯦ ꯃꯤꯁꯇꯤ ꯉꯁꯤ ꯑꯌꯨꯛ ꯀꯔꯤ ꯏꯟꯁꯥꯡ ꯆꯥꯕꯤꯔꯤꯒꯦ
ꯍꯩꯍꯥ ꯑꯩꯁꯦ ꯉꯁꯤꯁꯦ ꯆꯝꯐꯨꯠ ꯑꯃ ꯇꯧꯔꯦ ꯏꯔꯣꯟꯕ ꯑꯃ ꯇꯧꯔꯦ ꯑꯗꯨ ꯑꯣꯏꯔꯦ
ꯑꯣ ꯑꯗꯨꯗꯤ ꯍꯦꯜꯗꯤꯅꯤꯅꯦ
ꯍꯦꯜꯗꯤ ꯍꯥꯏꯁꯤꯔꯥ ꯈꯪꯗꯦ ꯍꯦꯜꯗꯤꯅꯦ ꯍꯥꯏꯔꯁꯦ ꯁꯥꯏꯗꯤꯁꯇꯥ ꯌꯥꯎꯗ꯭ꯔꯦ ꯉꯁꯤꯗꯤ
ꯑꯣ꯫
ꯅꯪꯗꯤ꯫ ꯅꯣꯏꯗꯤ ꯌꯥꯝ ꯌꯥꯎꯔꯝꯗꯧ ꯃꯥꯜꯂꯦꯍꯦ꯫
ꯎꯝ ꯁꯥꯏ ꯗꯤꯁꯦꯁꯁꯦ ꯈꯔ ꯈꯔ ꯃꯈꯣꯡ ꯃꯔꯤꯒꯨꯝꯕ ꯄꯥꯟꯕ ꯈꯔ ꯈꯔꯕꯨꯗꯤ ꯑꯗꯨꯝ ꯁꯦꯠꯇꯤ ꯁꯦꯠꯊꯔꯦ꯫
ꯍꯛꯆꯥꯡ ꯐꯠꯇꯕꯅꯤꯀꯣ꯫
ꯑꯗꯨꯒꯤ ꯍꯨꯃꯥꯡ ꯊꯣꯛꯅꯕ ꯑꯃꯨꯛꯀꯁꯨ ꯆꯦꯟ ꯑꯃꯨꯛꯀꯁꯨ ꯁꯅꯥ ꯑꯗꯨꯅꯦ꯫
ꯋꯥꯛꯀꯤꯡ ꯆꯠꯂꯁꯨ ꯆꯥꯕꯗꯨꯅ ꯍꯦꯜꯂꯛꯑꯗꯤ ꯕꯦꯂꯦꯟꯁ ꯗꯥꯏꯠ ꯑꯣꯏꯗ꯭ꯔꯗꯤ ꯌꯥꯗꯕꯅꯦ꯫
ꯆꯦꯜꯂꯒ ꯍꯨꯃꯥꯡ ꯊꯣꯛꯑꯒ ꯁꯥꯗꯣ ꯑꯗꯨꯝ ꯆꯥꯗ꯭ꯔꯗꯤ ꯑꯩꯈꯣꯏꯁꯤ ꯁꯥ ꯆꯥꯕ ꯃꯤꯅꯤꯅ ꯍꯦꯛꯇ ꯁꯔꯩ ꯍꯧꯒꯦ ꯇꯧꯋꯦꯅꯦ꯫
ꯁꯥꯖꯦ ꯆꯥꯝꯃꯜꯂꯁꯨ ꯁꯥꯁꯤꯡꯁꯦ ꯌꯦꯡ ꯅꯪ ꯎꯔꯒ ꯇꯥꯟꯅꯔꯛꯀꯅꯤ ꯀꯣ꯫
ꯁꯥꯕꯨꯗꯤ ꯆꯥꯒꯗꯣꯏꯕꯅꯤ꯫
ꯂꯩꯔꯛ ꯑꯣꯏꯍꯦ ꯄꯥꯝꯃꯨꯗ꯭ꯔꯣ ꯍꯌꯦꯡꯋꯥꯏ ꯅꯆꯥ ꯅꯁꯨꯒꯤꯁꯨ ꯈꯔ ꯈꯥꯛꯑꯣ꯫
ꯑꯦ ꯏꯆꯥ ꯏꯁꯨ ꯃꯇꯝꯗꯗꯤ ꯆꯥꯛꯀ ꯆꯥꯗꯧ ꯃꯥꯟꯗ꯭ꯔꯦ ꯃꯣꯏꯗꯤ꯫
ꯆꯥꯛ ꯆꯥꯗ꯭ꯔꯗꯤ ꯀꯔꯤ ꯆꯥꯗꯣꯏꯅꯣ ꯅꯨꯡꯁꯤꯠ ꯆꯥꯗꯣꯏꯔ ꯅꯨꯡꯁꯤꯠ ꯐꯥꯎ ꯑꯩꯈꯣꯏꯒꯤ ꯃꯇꯝꯗ ꯐꯥꯎ ꯂꯩꯔꯛꯇ꯭ꯔ ꯀꯥꯟꯁꯤꯗ꯫
ꯁꯣꯔ ꯌꯥꯝ ꯍꯣꯟꯕ ꯋꯥꯔꯕꯣ꯫
ꯁꯣꯔ ꯐꯥꯎ ꯍꯣꯟꯕ ꯐꯪꯗ꯭ꯔꯦꯅꯦ ꯑꯩꯈꯣꯏ ꯂꯩꯀꯥꯏꯗꯗꯤ꯫
ꯀꯥ ꯃꯅꯨꯡꯗ ꯑꯗꯨꯝ ꯖꯨꯔꯨ ꯖꯨꯔꯨ ꯂꯩꯕꯅꯤꯅ ꯁꯣꯔ ꯅꯨꯡꯁꯤꯠꯀꯗꯤ ꯐꯪꯉꯝꯃꯔꯣꯏ꯫
ꯑꯣꯛꯁꯤꯖꯦꯟ ꯐꯪꯗ꯭ꯔꯦ ꯀꯥꯔꯕꯣꯟ ꯗꯥꯏꯑꯣꯛꯁꯥꯏꯠ ꯉꯥꯛꯇ ꯉꯥꯏꯔꯦ꯫ ꯉꯁꯤ ꯑꯣ ꯕꯥꯔꯠꯗꯦꯗ ꯊꯥꯒꯦ ꯑꯗꯨꯗꯤ꯫ ꯖꯨꯟ ꯖꯨꯟ ꯗꯦꯠ ꯐꯥꯏꯚꯁꯨ ꯍꯦꯟꯈ꯭ꯔꯕꯅꯤꯅ꯫
ꯑꯣ ꯑꯣ ꯕꯥꯔꯗꯦꯗꯤ ꯅꯨꯃꯤꯠ ꯈꯨꯗꯤꯡ ꯇꯧꯕ ꯌꯥꯕꯅꯤꯗ꯫
ꯅꯨꯃꯤꯠ ꯈꯨꯨꯗꯤꯡꯗ ꯇꯧꯕꯁꯨ ꯌꯥꯕꯅꯦ ꯍꯣꯏ ꯑꯗꯨꯁꯨ ꯀꯔꯤ ꯀꯔꯤꯅꯣ ꯑꯃ ꯋꯥꯠꯄꯀꯣ꯫
ꯑꯍꯥꯎ ꯑꯊꯨꯝ ꯍꯥꯏꯒꯦꯔꯥ ꯀꯔꯤ ꯑꯣꯏꯒꯦꯔꯥ ꯋꯥꯠꯂꯁꯨ
ꯍꯨꯔꯥꯟꯕꯃꯛꯇꯤ ꯇꯜꯂꯦꯗꯅ꯫
ꯎꯝ꯫
ꯂꯩꯇ꯭ꯔꯦ ꯍꯥꯏꯅ ꯍꯨꯔꯥꯟꯅꯤꯉꯥꯏꯁꯨ ꯃꯤꯡꯆꯠ ꯑꯃꯨꯛ ꯊꯤꯒꯨꯝ ꯇꯧ꯫ ꯆꯥꯛ ꯍꯦꯟꯖꯥꯡꯗꯤ ꯊꯣꯡꯕ ꯍꯩꯕ꯭ꯔꯣ ꯅ꯫
ꯏꯁ ꯅꯨꯄꯥ ꯑꯃ ꯑꯣꯏꯔꯒ ꯍꯩꯇ꯭ꯔꯗꯤ ꯂꯣꯏꯔꯦꯍꯦ꯫
ꯑꯗꯨꯔꯗꯤ ꯍꯣꯔꯦꯟ ꯅꯨꯡꯗꯥꯡ ꯀꯔꯤ ꯍꯤꯟꯖꯥꯡ ꯊꯣꯡꯒꯗꯕ꯫
ꯑꯦ ꯍꯧꯖꯤꯛꯇꯤ ꯊꯣꯡꯡꯂꯣꯏꯍꯦ
ꯑꯦ ꯍꯧꯖꯤꯛꯊ ꯀꯣꯡꯉꯨ ꯀꯩꯅꯣ ꯅꯨꯄꯥꯅꯦ
ꯅꯨꯄꯥꯅꯦ ꯃꯇꯥꯡ ꯃꯇꯝ ꯂꯩꯌꯦ ꯊꯣꯡꯒꯗꯕꯁꯦ
ꯑꯦ ꯅꯨꯄꯥꯅꯤ ꯍꯥꯏꯔ ꯃꯇꯥꯡ ꯃꯇꯝꯁꯦ ꯆꯥꯛ ꯆꯥꯕꯁꯨ ꯃꯇꯥꯡ ꯃꯇꯝ ꯈꯛꯇꯪ ꯆꯥꯕ ꯌꯥꯕ꯭ꯔꯣ
ꯃꯥꯅꯤ
ꯑꯩꯈꯣꯏꯗꯤ ꯅꯠꯇꯦ ꯑꯩꯈꯣꯏꯗꯤ ꯅꯨꯄꯥ ꯪ ꯃꯇꯝ ꯆꯥꯅ ꯆꯥꯛꯆꯒꯦ ꯍꯥꯏꯔꯗꯤ ꯌꯥꯕ꯭ꯔꯣꯕ ꯑꯗꯣ
ꯑꯗꯨꯁꯨ ꯂꯩꯗꯅ ꯍꯣꯡꯕꯕꯨꯣ ꯌꯨꯝꯗ ꯂꯩꯔꯤꯕꯅꯤꯅ ꯏꯃꯥ ꯕꯕꯥ ꯁꯨ ꯂꯩꯕꯅꯤꯅ ꯏꯃꯥꯅ ꯑꯗꯨꯝ ꯃꯇꯦꯡ ꯄꯥꯡꯕꯗꯤ ꯄꯥꯡꯉꯤꯅꯤ ꯀꯩꯅꯣ
ꯅꯃꯥꯗꯨꯁꯨ ꯋꯥꯔꯝꯒꯅꯤ ꯅꯨꯡꯇꯤꯒꯤ ꯊꯣꯡꯕꯅꯤꯅ ꯑꯗꯨꯅ ꯅꯣꯡ ꯑꯗꯣꯛꯁꯨ ꯅꯪꯅ ꯊꯣꯡꯒꯗꯕꯅꯤ ꯑꯦ ꯋꯥꯗꯗꯤ ꯅꯪꯁꯨ ꯊꯣꯡꯉꯣꯗꯅ ꯑꯗꯨꯗꯤ
ꯊꯣꯡꯉꯤꯅꯦ ꯑꯦꯛꯆꯦꯟꯁ ꯃꯔꯛ ꯃꯔꯛꯇ ꯀꯣ ꯌꯦꯟꯁꯥꯡ ꯍꯥꯎꯕ ꯊꯣꯡꯉꯗꯤ ꯑꯩ ꯑꯗꯨꯝ ꯊꯣꯡꯉꯦꯕꯀꯣ
ꯏꯟꯖꯥꯡ ꯍꯥꯎꯕ ꯃꯇꯝꯗ ꯈꯤꯇꯪ ꯆꯥꯛ ꯆꯥꯕ꯭ꯔꯣ ꯅꯪꯁꯦ
ꯑꯗꯨꯝ ꯍꯥꯏꯔꯤꯕꯕꯨ ꯌꯦꯟꯁꯥꯡ ꯍꯥꯎꯕ ꯍꯥꯏꯕꯕꯁꯤꯦ ꯁꯥ ꯉꯥ ꯅꯠꯇ꯭ꯔꯁꯨ ꯂꯩꯗꯅ
ꯁꯥ ꯉꯥ ꯅꯠꯇ꯭ꯔꯁꯨ ꯑꯗꯣ ꯅꯪꯅꯦ ꯅꯪꯅ ꯊꯣꯡꯅꯤꯡꯕ ꯅꯨꯃꯤꯠꯇ ꯈꯇꯪ ꯊꯣꯡꯁꯦ ꯊꯣꯡꯉꯦ ꯍꯥꯏꯔꯁꯦꯕ ꯗꯨꯔꯗꯗꯤ ꯅꯪꯁꯦ ꯆꯥꯅꯤꯡꯕ ꯃꯇꯝꯗ ꯈꯛꯇꯪ ꯆꯥꯔꯣ ꯅꯨꯃꯤꯠ ꯉꯁꯤꯗꯤ ꯆꯥꯛ ꯆꯥꯅꯤꯡꯗ꯭ꯔꯦ ꯀꯥꯏꯅ ꯆꯥꯗꯕ ꯅꯨꯅꯦ ꯌꯥꯎ꯭ꯔꯣ
ꯌꯥꯎꯋꯦ ꯌꯥꯎ
ꯋꯤꯛꯇ ꯍꯞꯇꯥꯗ ꯑꯩ ꯑꯅꯤꯔꯛ ꯈꯛꯇꯪ ꯆꯥꯔꯒꯦ ꯑꯍꯨꯝꯔꯛ ꯈꯛꯇꯪ ꯆꯥꯔꯒꯦꯒ ꯑꯗꯨ ꯌꯥꯕ꯭ꯔꯣ
ꯑꯗꯨ ꯋꯥꯈꯟꯗꯗꯤ ꯊꯣꯛꯇ꯭ꯔꯤꯕꯅꯤꯅꯀꯣ ꯆꯥꯅꯤꯡꯉꯤ ꯍꯥꯏꯕ ꯃꯇꯝꯗ ꯆꯥꯕ ꯆꯥꯅꯤꯡꯗ꯭ꯔꯦ ꯍꯥꯏꯔꯒ ꯆꯥꯗꯕꯀꯣ
ꯑꯗꯣ ꯑꯗꯨꯒꯨꯝꯕ ꯋꯥꯈꯜ ꯊꯣꯛꯇ꯭ꯔꯤꯐꯥꯎ ꯆꯥꯛ ꯌꯦꯟꯁꯥꯡꯗꯨꯁꯨ ꯅꯨꯡꯇꯤꯒꯤ ꯊꯣꯡꯕ ꯇꯝꯃꯣ ꯍꯌꯦꯡꯋꯥꯏ ꯅꯪꯒꯤ ꯅꯨꯄꯤꯁꯨ ꯅꯨꯡꯉꯥꯏꯔꯅꯤ ꯅꯪꯁꯨ ꯅꯨꯡꯉꯥꯏꯔꯅꯤ
ꯑꯗꯨꯅꯤꯗ ꯅꯨꯡꯉꯥꯏꯒꯅꯤꯗ ꯑꯩꯈꯣꯏ ꯅꯨꯄꯤꯕꯨ ꯂꯥꯛꯑꯗꯤ
ꯔꯤ ꯎ ꯂꯩꯗꯤ ꯂꯩꯇ꯭ꯔꯤꯀꯣ
ꯂꯩꯇꯦ ꯑꯩ ꯑꯗꯨꯒ ꯀꯨꯝꯕꯗꯣ ꯑꯩ ꯌꯦꯡꯗ꯭ꯔꯦ
ꯑꯩ ꯑꯗꯨꯒꯨꯝꯕꯗ ꯏꯟꯇꯔꯦꯁ ꯂꯩꯇꯦ ꯍꯥꯏꯕꯗꯨꯔꯣ
ꯂꯩꯕꯨꯗꯤ ꯂꯩꯌꯦ ꯑꯗꯨꯕꯨ ꯃꯇꯥꯡ ꯃꯇꯝꯥꯡ ꯆꯥꯗꯦꯕꯀꯣ
ꯑꯣ ꯅꯪꯒꯤꯗꯤ ꯃꯇꯥꯡ ꯃꯇꯝꯁꯦ ꯌꯥꯝꯃꯟꯗꯅ
ꯑꯗ ꯑꯥꯔꯂꯤ ꯇꯨ ꯕꯦꯠ ꯑꯔꯂꯤ ꯇꯨ ꯔꯥꯏꯁꯀꯤ ꯑꯗꯨ ꯃꯣꯇꯣꯗꯣ ꯆꯠ ꯆꯅꯤꯅꯀꯣ ꯊꯕꯛ ꯈꯨꯗꯤꯡꯃꯛ ꯃꯇꯝ ꯆꯥ ꯆꯥꯅ ꯇꯧꯗ꯭ꯔꯗꯤ ꯌꯥꯗꯦꯕ ꯑꯗꯨꯒꯤ ꯑꯩꯒꯤ ꯑꯗꯨ ꯆꯥꯟꯅꯒꯗꯕꯕ ꯊꯤꯕꯁꯦ ꯋꯥꯒꯅꯦꯕ
ꯑꯗꯨ ꯅꯪ ꯍꯧꯖꯤꯛ ꯅꯖꯔꯤ ꯀꯥꯔꯤꯅꯦ
ꯑꯦ ꯁꯤꯒꯨꯝꯕꯒꯤ ꯋꯥꯔꯤꯒꯤ ꯆꯪꯉꯛꯑꯗꯤ ꯑꯩꯈꯣꯏꯁꯤꯦ ꯅꯤꯜ ꯈꯔ ꯆꯪꯉꯛꯄ ꯀꯣ ꯍꯥꯏꯕꯗꯤ ꯋꯥꯈꯟꯗꯣ ꯊꯥꯗꯗꯕꯅꯤꯅ ꯋꯥꯈꯟꯁꯦ ꯌꯥꯝ ꯁꯥꯟꯅꯗꯦꯕ ꯑꯗꯨꯗꯀꯣ
ꯅꯤꯜ ꯆꯪꯕ ꯃꯤꯁꯤꯡꯁꯦ ꯌꯥꯝ ꯁꯥꯊꯤꯕꯅꯤꯀꯣ ꯏꯪꯂꯤꯁꯀꯤ ꯄ꯭ꯔꯃꯥꯟꯗ ꯄ꯭ꯔꯃꯥꯟꯗ ꯂꯩꯗꯅ ꯕꯦꯛ ꯚꯦꯟꯆꯔꯁ ꯆꯠꯐꯝ ꯁ꯭ꯀꯨꯜꯗ ꯕꯦꯛꯚꯦꯟꯐꯔꯁ ꯃꯌꯥꯝꯁꯦ ꯐ꯭ꯌꯨꯆꯔꯗ ꯀꯔꯤꯅꯣꯃꯗꯤ ꯇꯧꯔꯛꯑꯦ ꯍꯥꯏꯕꯗꯣ
ꯍꯣꯏ ꯕꯦꯛ ꯚꯦꯟꯆꯔꯁꯤꯡꯅ ꯑꯗꯨꯝ ꯃꯤꯁꯨ ꯑꯣꯐꯤꯁꯔꯁꯨ ꯌꯥꯝ ꯑꯣꯏꯈꯤꯗꯅ
ꯑꯗꯨꯅꯦ ꯍꯣꯏ ꯑꯗꯨꯒꯨꯝꯕ ꯌꯥꯝ ꯑꯣꯏꯕ ꯂꯩꯕꯅꯦꯕ ꯑꯗꯨꯅ ꯅꯪꯁꯦ ꯅꯤꯌꯜꯗ ꯆꯠꯂꯦ ꯍꯥꯏꯔꯒ ꯅꯥꯀꯟ ꯑꯃꯔꯣꯝꯗ
ꯁꯥꯟꯅꯔꯝꯗꯅ
ꯁꯥꯅꯕ ꯖꯥꯇꯤ ꯁꯤ ꯃꯤꯗꯗꯤ ꯁꯅꯥꯗꯦꯗ ꯁꯥꯅꯕ ꯖꯥꯇꯤ ꯑꯥ ꯁꯥꯟꯅꯕ ꯍꯛꯆꯥꯡ ꯐꯅꯕꯗꯤ ꯁꯥꯟꯅꯥꯏ ꯍꯣꯏ ꯕꯣꯜꯒ ꯕꯦꯗꯃꯤꯟꯇꯟꯒꯨꯝꯕꯗꯤ ꯑꯗꯨꯝ ꯁꯥꯅꯥꯏ
ꯃꯤꯗꯨꯁꯨ ꯈꯔ ꯈꯔ ꯁꯥꯟꯅꯧꯅꯦ
ꯃꯤ ꯁꯥꯟꯅꯕꯒꯤ ꯃꯇꯝꯁꯨ ꯂꯥꯛꯀꯅꯤ ꯀꯔꯤꯅꯣ ꯍꯧꯖꯤꯛ ꯄꯪꯁꯥ ꯁꯥꯅꯥꯕ ꯌꯥꯗꯦ ꯁꯅꯔꯝꯃꯒ ꯁꯥꯟꯅꯕ ꯁꯣꯏꯈ꯭ꯔꯗꯤꯀꯣ
ꯎꯝ ꯑꯗꯨꯅ ꯐꯠꯇ꯭ꯔꯣ ꯁꯣꯏꯔꯗꯤ ꯖꯦꯜ ꯌꯧꯔꯦ
ꯍꯦꯔꯥ ꯖꯦꯜ ꯌꯧꯅꯕꯒꯤꯗꯤ ꯁꯣꯏꯔꯣꯏꯍꯦ ꯌꯦꯟꯒꯤꯗꯤ ꯁꯣꯏꯔꯣꯏꯅꯦꯍꯦ ꯑꯗꯨ ꯃꯨꯛꯇꯤ ꯁꯥꯟꯅꯔꯣꯏ ꯑꯩꯈꯣꯏ ꯁꯥꯟꯅꯔꯁꯨ
ꯁꯣꯏꯕ ꯍꯥꯏꯕꯁꯦ ꯇꯝꯕ ꯉꯝꯗꯕꯅꯦ
ꯁꯣꯏꯗꯅꯤꯡꯉꯥꯏ ꯍꯣꯠꯅꯗꯣꯏꯅꯤꯅꯦ ꯑꯗꯨꯗꯣ
ꯁꯣꯏ ꯁꯣ ꯑꯩꯁꯦ ꯊꯕꯛ ꯑꯁꯤ ꯊꯕꯛ ꯇꯧꯕꯗ ꯁꯣꯏꯔꯣꯏꯒꯦꯅ ꯍꯣꯠꯅ ꯍꯣꯠꯅꯔꯒꯁꯨ ꯁꯣꯏꯈꯤꯕ ꯃꯌꯥꯝꯁꯦ
ꯎꯝ ꯑꯗꯨꯗꯣ ꯂꯔꯟ ꯇꯧꯔꯒ ꯑꯗꯨꯝ ꯇꯧꯒꯗꯕꯗꯨꯗꯤ ꯈꯪꯉꯦ
ꯃꯤꯅ ꯍꯥꯏꯅꯤ ꯁꯤꯊꯤ ꯂꯩꯌꯦꯀꯣ ꯍꯥꯏꯔꯒ ꯀꯗꯥꯏꯅꯣ ꯊꯤ ꯍꯥꯏꯔ ꯅꯦꯠꯁꯜꯂꯦ ꯍꯥꯏꯕꯗꯣ
ꯑꯗꯨ ꯈꯪ ꯈꯪꯅ ꯁꯣꯏꯕ ꯌꯥꯎꯕ ꯍꯥꯏꯕ ꯇꯥꯔꯦ ꯑꯗꯨ ꯂꯩꯌꯦ
ꯌꯥꯝ ꯐꯩ ꯁꯤꯒꯨꯝꯕꯁꯦ ꯃꯤꯁ ꯃꯤꯁ ꯃꯤꯁꯇꯒꯤ ꯑꯗꯨꯝ ꯃꯤꯁꯇꯒꯤ ꯇꯥꯕꯤꯔꯤꯁꯤ ꯌꯥꯝ ꯑꯩꯒꯤ ꯂꯦꯁꯟ ꯌꯥꯝ ꯂꯧ ꯂꯧ
ꯑꯁ ꯍꯌꯦꯡꯗꯒꯤꯗꯤ ꯀ꯭ꯂꯥꯁ ꯂꯧꯕ ꯍꯧꯔꯅꯤ ꯑꯗꯨ ꯑꯣꯏꯔꯗꯤ
ꯂꯧꯁꯤ ꯂꯧꯁꯤ ꯃꯤꯁ ꯍꯣꯔꯦꯟꯖꯨ ꯂꯧꯁꯤ ꯍꯧꯖꯤꯛ ꯍꯧꯖꯤꯛꯀꯤꯗꯤ ꯑꯩ ꯊꯕꯛ ꯑꯃ ꯍꯧꯖꯤꯛꯇꯤ ꯏꯔꯨ ꯊꯣꯛꯎꯈꯤꯒꯦ ꯍꯨꯃꯥꯡꯅ ꯌꯥꯗ꯭ꯔꯦ
ꯑꯥ ꯁꯤꯠꯅꯥꯟꯅ ꯂꯨ ꯊꯣꯛ ꯑꯗꯨꯒ ꯍꯣꯔꯦꯟ ꯀ꯭ꯂꯥꯁꯇ ꯐꯥꯖꯟꯅ ꯇꯥꯁꯟꯅꯤꯡꯉꯥꯏ ꯃꯣꯠꯂꯗꯤ
ꯃꯇꯥꯡ ꯃꯇꯝ ꯆꯥꯅ ꯇꯧꯔꯛꯄꯤ ꯑꯗꯨ
ꯑꯪ
ꯐꯔꯦ ꯐꯔꯦ ꯑꯗꯨꯨꯗꯤ ꯊꯝꯃꯦ ꯍꯦ